ꯍꯂꯣ ꯑ ꯍꯣ ꯇ ꯇꯥꯏꯀꯣ
ꯇꯥꯏ ꯇꯥꯏ
ꯎꯝ
ꯆꯊꯔꯔꯕꯣ
ꯆꯥꯗ꯭ꯔꯤꯁ ꯏꯁꯤꯡ ꯇꯞ ꯞꯇꯥꯥꯅ ꯊꯛꯆꯤꯜꯂꯒ ꯎꯝ ꯊꯣꯡ ꯊꯣꯡꯉꯦꯟ ꯊꯣꯛꯄ
ꯑꯣꯝ
ꯏꯁꯤꯡ ꯇꯥꯛ ꯇꯥꯅ ꯊꯛꯆꯤꯜꯂꯒ ꯄꯨꯣꯛ ꯊꯜꯂ ꯂꯩ ꯑꯃꯨꯛꯀ
ꯋꯥꯔꯤ ꯑꯗꯣ ꯀꯩꯅꯣꯗꯤ ꯂꯩꯗꯤ
ꯑ ꯂꯩ ꯇꯨꯝꯂꯤꯌꯦ
ꯁ ꯃꯥꯁꯨ ꯇꯨꯝꯕꯗꯤ ꯀꯨꯏꯟ ꯑꯣꯏꯕ ꯃꯥꯜꯂꯦꯅꯦ
ꯍꯣꯏ ꯑꯗꯨꯝ ꯇꯨꯝꯕꯩ ꯇꯨꯝꯕꯩ ꯀꯥꯡꯕꯨꯗꯣ ꯑꯗꯨꯝ ꯆꯟꯕ ꯌꯥꯔꯦ
ꯇꯨꯝꯕꯒꯤ ꯃꯍꯥꯔꯥꯅꯤ ꯑꯣꯏꯔꯃꯜꯅꯅꯤ
ꯑꯣ
ꯑꯗꯣ ꯀꯃꯥꯏ ꯀꯃꯥꯏ ꯇꯧꯔꯤꯒꯦ ꯅꯪꯒꯤ
ꯑꯗꯨ ꯀꯩꯅꯣꯗꯤ ꯀꯥꯔꯦꯅ ꯀꯃꯥꯏ ꯀꯃꯥꯏ ꯇꯧꯔꯤꯒꯦ ꯍꯥꯏꯕꯨ ꯅ ꯌꯥꯝꯕꯁꯨ ꯑꯗꯨꯝ ꯀꯥꯔꯦꯅ
ꯀꯥꯔꯦ ꯀꯥꯔꯦ
ꯐꯖꯩ ꯄꯦꯜꯂꯦ ꯉꯁꯤꯒꯤ ꯍꯡꯗ
ꯉꯥꯒꯤ ꯏꯃꯦꯖꯇꯤ ꯑꯁ ꯃꯣꯏ ꯆꯜꯂꯔꯣꯏꯗ꯭ꯔꯥ ꯑꯃꯨꯛꯀ ꯆꯟꯕꯅꯤꯗ
ꯑꯗꯣ ꯎꯝ ꯀꯔꯤ ꯍꯥꯏꯅꯦ ꯃꯦꯠ ꯁꯦꯡꯕ ꯅꯨꯡꯉꯥꯏꯕ ꯂꯩꯅꯀꯣ ꯅꯨꯡꯁꯤꯅ ꯇꯥꯏ ꯈꯋꯥꯢ ꯌꯦꯡꯕ ꯅꯨꯡꯉꯥꯏꯕ
ꯍꯧꯖꯤꯛꯀꯤ ꯋꯥꯔꯜ ꯀꯞꯇꯨꯗꯤ ꯍꯧꯖꯤꯛꯅ ꯑꯗꯨꯝ ꯐꯖꯍꯧꯔꯤꯕ ꯃꯥꯜꯂꯦ ꯃꯦꯠ ꯇ ꯃꯑꯣꯡ ꯗꯣ ꯑꯁ ꯀ ꯑꯣꯏꯔꯁꯨ ꯑ ꯔꯗꯕꯨꯁꯨ ꯁꯞꯄꯣꯔꯠ ꯇꯧꯅ ꯇꯧꯅꯤꯡꯉꯦ ꯑꯗꯨ ꯑꯣꯏꯔꯁꯨ ꯑꯥꯖꯦꯟꯇꯤꯅꯥ ꯇꯥꯕꯅꯤꯅ ꯎꯄꯥꯏ ꯂꯩꯇꯦ
ꯑꯗꯣ ꯑꯁ ꯃꯣꯏ ꯌꯥꯏꯗ ꯃꯣꯏ ꯍꯣꯠꯅ ꯀꯜ ꯂꯦ
ꯅꯝ ꯀꯜꯂꯦ ꯑꯁ ꯑꯔꯖꯦꯟꯇꯤꯅꯥ ꯑꯔꯖꯦꯟꯇꯤꯅꯥ ꯀ ꯗꯣ ꯒꯣꯜ ꯑꯃ ꯆꯟꯕ ꯍꯦꯛ ꯃꯣꯏꯗꯣ ꯈꯔ ꯂꯦꯖꯤ ꯑꯣꯏꯦ ꯗꯤꯐꯦꯟꯗꯣ
ꯑꯁ ꯑꯗꯨ ꯑ ꯑꯁꯨꯨꯝꯃꯥꯏꯅ ꯁꯅꯔꯗꯤ ꯅꯦꯛꯁ ꯃꯦꯠꯇꯤ ꯌꯥꯔꯣꯏꯍꯦ ꯃꯣꯏꯁꯨ
ꯑꯗꯨꯅ ꯃꯣꯏꯁꯨ ꯌꯥꯝ ꯂꯥꯏꯅ ꯈꯜꯂꯦꯕ
ꯎꯝ
ꯑꯗꯨꯒꯤꯅꯤꯗ ꯁꯣꯏꯕꯗꯣ ꯒꯣꯜ ꯑꯃ ꯆꯟꯕ ꯍꯦꯛ ꯍꯣꯏ ꯐꯥꯔꯁ ꯒꯣꯜꯗꯨꯗꯤ ꯐꯥꯔꯁ ꯍꯥꯐꯇꯗꯤ ꯁꯅꯥꯅꯤꯡꯉꯕꯅꯥꯎ ꯀꯥꯏꯗꯣ ꯃꯇꯝ ꯂꯣꯏꯒꯦꯅ ꯂꯩꯔꯦ ꯁꯤꯛꯁꯇꯤꯁꯤ ꯁꯦꯝꯟꯕ ꯀꯥꯟꯗ ꯃꯣꯏꯅꯁꯨꯅꯥꯕ ꯃꯑꯣꯡꯗ ꯐꯖꯠꯇꯦꯕ
ꯌꯥꯏ ꯌꯥꯏ ꯑꯗꯨ ꯑꯃ ꯑꯩꯈꯣꯏ ꯍꯣꯠꯅꯥꯕ ꯌꯥꯝ ꯀꯜꯂꯦ ꯀꯦꯄꯣ ꯕꯥꯔꯗꯦ ꯈꯣꯏꯁꯨ
ꯈꯜꯂꯦ ꯈꯜꯂꯦ ꯍꯦꯟꯕꯣꯜ ꯍꯦꯟꯕꯣꯜꯁꯨ ꯑꯅꯤ ꯄꯤꯗꯕꯅꯦ ꯍꯟꯗꯛꯀꯤ ꯀꯩꯅꯣꯃ ꯔꯦꯐ꯭ꯔꯤ ꯀꯔꯤ ꯇꯧꯕ꯭ꯔꯥ ꯈꯪꯗꯦꯅꯦ
ꯈꯪꯗꯦ ꯍꯟꯗꯛꯀꯤ ꯑꯦ ꯐꯨꯜ ꯃꯦꯠꯁꯇꯤ ꯍꯤꯡꯗ꯭ꯔꯦ ꯑꯗꯨ
ꯗꯤꯀꯣꯟ ꯃꯅꯨꯡꯗ ꯗꯤꯀꯣꯟ ꯃꯅꯨꯡꯗ ꯈꯨꯠ ꯑꯅꯤꯔꯛ ꯁꯣꯛꯄꯅꯤꯅꯦ ꯑꯗꯨ ꯍꯦꯟꯕꯣꯜ ꯄꯤꯔꯦ
ꯃꯣꯏꯒꯤ ꯀꯩꯅꯣꯗꯨ ꯇꯧꯕ꯭ꯔꯣ ꯈꯨꯠꯇꯨ ꯑ ꯐ ꯐꯛꯇꯣꯛꯄ꯭ꯔꯣ ꯀꯔꯝꯥꯏꯅ ꯍꯥꯏꯕ꯭ꯔꯣ ꯑꯩ ꯀꯥꯎꯔꯦ ꯈꯨꯠꯇꯨ ꯀꯩꯅꯣ
ꯃꯣꯏꯁꯦ ꯈꯨꯠꯇꯤ ꯐꯥꯛꯇꯦ ꯑꯃꯔꯛꯇꯤ ꯗꯤꯐꯦꯟꯗꯔ ꯃꯣꯏꯒꯤ ꯗꯤꯐꯦꯟꯗꯔꯗꯨꯅ ꯍꯦꯗꯤꯡ ꯊꯧꯔꯒ ꯈꯨꯠ ꯄꯥꯟꯅꯦꯅꯕ ꯑꯗꯨꯗꯤ ꯄꯨꯔꯥ ꯍꯦꯟꯅꯩꯕ ꯃꯁꯥꯅꯇ ꯁꯣꯛꯄꯅꯦꯕ ꯑꯗꯨꯐꯥꯎ ꯄꯤꯗꯦ
ꯑꯃꯗꯨꯁꯨ ꯑꯃꯗꯁꯨ ꯕꯣꯜꯗꯣ ꯗꯔꯦꯛ ꯂꯥꯛꯄꯒꯨꯝ ꯇꯧꯗꯅ ꯕꯥꯎꯟꯁꯤꯡꯗꯣ ꯑꯣꯏꯒꯨꯝ ꯇꯧꯕꯅꯤ
ꯑꯗꯣ ꯍꯟꯗꯛꯀꯤꯗꯤ ꯁꯤꯁꯇꯦꯝꯗꯣ ꯈꯔ ꯆꯦꯟꯖꯇꯤ ꯆꯦꯟꯖ ꯌꯥꯝ ꯇꯧꯈ꯭ꯔꯦꯕꯀꯣ ꯈꯨꯠ ꯐꯛꯇ꯭ꯔꯗꯤ ꯍꯦꯟꯕꯣꯜ ꯅꯠꯇ꯭ꯔꯦꯕ
ꯑꯗꯨꯕꯨ ꯃꯣꯏ ꯃꯁꯥꯅ ꯁꯣꯏꯨꯔꯗꯤ ꯑꯗꯨꯗꯤ ꯀꯩꯅꯣꯅꯤꯅ ꯁꯣꯏꯕ ꯌꯥ ꯑꯗꯨꯗꯤ ꯁꯣꯏꯕ ꯌꯥꯗ ꯑꯗꯨꯗꯤ ꯍꯦꯟꯕꯣꯜꯅꯤꯍꯦ ꯑꯩꯅ ꯍꯦꯗꯤꯡ ꯇꯧꯔꯒ ꯑꯩꯒꯤ ꯈꯨꯟꯃꯛꯨ ꯁꯣꯛꯑꯗꯤ
ꯍꯣꯏ ꯍꯣꯏ ꯍꯣꯏ ꯑꯗꯨꯗꯤ ꯆꯨꯝꯃꯦ ꯑꯗꯨ ꯆꯨꯝꯅꯦ ꯃꯣꯏꯅ ꯀꯥꯎꯔꯛꯄꯒꯨꯝꯕ ꯇꯧꯋꯦꯅꯀꯣ
ꯍꯣꯏ ꯍꯣꯏ
ꯀꯥꯎꯔꯛꯂꯒ ꯍꯦꯟꯕꯣꯜ ꯄꯥꯟꯕꯗꯨ
ꯕꯣꯜ ꯇꯨꯍꯦꯟ ꯕꯣꯜ ꯇꯨꯍꯦꯟ ꯗꯥꯏꯔꯦꯛ ꯕꯣꯜ ꯑꯗꯨꯗꯤ ꯌꯥꯗꯦꯕ ꯍꯣꯏ ꯈꯪꯉꯦ
ꯑꯣ
ꯍꯦꯟ ꯕꫭꯜꯒ ꯕꫭꯜꯇꯨ ꯍꯦꯟꯁꯦ ꯃꯣꯏ ꯇꯨꯉꯥꯟꯈ꯭ꯔꯦꯅꯦ ꯍꯥꯟꯗꯥꯛꯇꯤ ꯑꯗꯨ ꯈꯪꯗꯦ ꯑꯗꯨꯕꯨ ꯑꯗꯨꯝ ꯃꯥ ꯑꯗꯨꯝ ꯃꯗꯨ ꯃꯇꯝꯗꯣ ꯑꯥꯔꯖꯦꯟꯇꯤꯅꯥꯅꯁꯨ ꯈꯔ ꯂꯤꯠ ꯇꯧꯔꯤꯕ ꯍꯥꯏꯇꯥꯔꯦ ꯑꯗꯨꯒꯤ ꯑꯦꯗꯚꯥꯟꯇꯦꯖ ꯑꯃ ꯄꯤꯕ꯭ꯔꯥ ꯈꯪꯗꯦ ꯑꯗꯨꯕꯨ ꯅꯤꯀꫭ ꯗꯤ ꯑꯦꯗꯚꯥꯟꯇꯦꯖ ꯂꯩꯗꯤ ꯂꯩꯇꯃꯤꯠ ꯂꯩꯇꯕꯅꯤꯅ ꯍꯦꯟꯕꯣꯜꯗꯤ ꯍꯦꯟꯕꯣꯜ ꯗꯔꯦꯛ ꯐꯥꯎꯕꯅꯤꯅ
ꯆꯥꯛꯇꯤ ꯀꯔꯝ ꯇꯧꯔꯕ ꯊꫭꯡꯕ ꯍꯧꯔꯕꯣ
ꯆꯥꯛꯁꯦ ꯀꯩꯅꯣꯃ ꯌꯦꯟꯁꯥꯡ ꯑꯀꯪꯕꯗꯨ ꯃꯍꯤ ꯁꯦꯝꯗꯣꯛꯑꯒ ꯃꯥꯒꯤ ꯁꯥꯗꯨ ꯂꯧꯊꯣꯛꯔꯒ ꯑꯃꯦꯠꯄ ꯁꯦꯝꯒꯅꯤ ꯑꯗꯨꯒ ꯃꯍꯤ ꯆꯥꯛ ꯇꯣꯠꯂ ꯆꯥꯒꯅꯤ ꯁꯥꯗꯨꯨꯅ ꯅꯒꯥ ꯄꯦꯁ ꯀ ꯄꯦꯁꯀ ꯃꯣꯔꯣꯛ ꯀ ꯃꯦꯠꯂꯒ ꯆꯥꯗꯨꯕ
ꯑꯠꯆꯥꯥ ꯑꯁ ꯅꯪ ꯑꯗꯨꯃꯥꯏꯅ ꯍꯥꯏꯔ ꯆꯥꯅꯤꯅꯦꯌꯦ ꯀꯨꯏꯔꯦ ꯑꯗꯨꯃꯥꯏꯅ ꯆꯥꯗꯕ
ꯎꯝ ꯆꯅꯝ ꯒꯥꯔꯂꯤꯛ ꯆꯅꯝꯗꯨ ꯈꯔ ꯍꯥꯞꯀꯦ ꯌꯥꯝ ꯑꯗꯨꯒ ꯀꯔꯤꯕ ꯁꯤꯡꯗꯣ ꯃꯆꯥ ꯃꯆꯥ ꯀꯛꯑꯒ ꯍꯥꯞꯀꯦ
ꯑꯗꯨ ꯃꯣꯔꯣꯛ ꯃꯦꯠꯄꯗꯗꯤ ꯁꯤꯡꯗꯨ ꯌꯥꯝ ꯆꯥꯔꯅꯨꯅꯦ ꯁꯤꯡꯗꯣ ꯕꯦꯔꯥꯅꯦ ꯃꯣꯔꯣꯛꯀ ꯁꯤꯡꯁꯦ
ꯑꯩ ꯑꯩꯗꯤ ꯌꯥꯏꯗ
ꯑꯩꯗꯤ ꯃꯋꯥꯥ ꯂꯧꯗ꯭ꯔꯦꯕ ꯑꯗꯨꯒꯤ ꯃꯇꯥꯡꯗ
ꯑꯩꯅ ꯅꯍꯥꯟ ꯑꯁꯤ ꯑꯩꯈꯣꯏ ꯃꯃꯥꯡ ꯗꯨꯀꯥꯟ ꯂꯩꯕꯗ ꯃꯥꯅ ꯃꯣꯔꯣꯛ ꯃꯥꯏ ꯃꯣꯔꯣꯛꯇꯨ ꯌꯥꯝ ꯐ꯭ꯔꯦꯁ ꯑꯣꯏꯗ꯭ꯔꯦꯕ ꯑꯗꯨꯒꯤ ꯃꯔꯛꯇ ꯃꯥꯅ ꯃꯣꯔꯣꯛ ꯑꯃ ꯈꯜꯂꯒ ꯐ꯭ꯔꯤꯗꯨ ꯄꯤꯕ
ꯎꯝ
ꯑꯁ ꯑꯁꯤ ꯃꯣꯔꯣꯛꯇꯤ ꯌꯥꯝ ꯅꯨꯡꯉꯥꯏ ꯁꯤ ꯅꯨꯡꯉꯥꯏꯔꯦꯗꯣ ꯑꯣꯏꯔꯁꯨ ꯑꯃꯨꯔꯛ ꯆꯥꯕꯗ ꯂꯣꯏꯁꯤꯜꯂꯅꯤ ꯍꯥꯏꯔꯒ ꯃꯥꯅ ꯍꯥꯏꯔꯒ ꯁꯤ ꯃꯣꯔꯣꯛ ꯅꯪ ꯈꯪꯗꯦ ꯁꯤ ꯎꯃꯣꯔꯣꯛꯇꯣ
ꯑꯥ
ꯁꯤ ꯃꯣꯔꯣꯛ ꯈꯪꯗꯦ ꯁꯤꯗꯤ ꯄꯨꯔꯥ ꯃꯣꯔꯣꯛ ꯁꯥꯕꯗꯨꯅꯤ ꯑꯦ ꯈꯪꯉꯤꯗ ꯌꯨꯝꯗ ꯑꯗꯨꯝ ꯂꯩꯔ ꯁꯤꯗꯤ ꯅꯪ ꯅꯪꯗꯤ ꯈꯜꯂꯒ ꯑꯩꯈꯣꯏ ꯃꯣꯔꯣꯛ ꯆꯥꯗꯦꯅ ꯈꯜꯂꯝꯕꯅꯤ ꯃꯣꯔꯣꯛ ꯆꯥꯕꯅꯤꯗ ꯍꯥꯏꯗꯤ ꯑꯁ ꯅꯪ ꯁꯤ ꯆꯥꯕ ꯌꯦꯡꯉꯣ ꯁꯤ ꯆꯥꯔꯗꯤ ꯅꯪ ꯁꯤ ꯃꯣꯔꯣꯛ ꯃꯣꯔꯣꯛꯁꯨ ꯌꯥꯝ ꯆꯥꯎꯕꯁꯨ ꯅꯠꯇꯦ
ꯍꯥ
ꯃꯣꯔꯣꯛꯁꯨ ꯃꯨꯜꯂꯤ ꯃꯨꯜꯂꯤ ꯇꯧꯔꯒ ꯃꯨꯟꯁꯨ ꯃꯨꯟꯗꯕ
ꯎꯝ
ꯃꫭꯏ ꯇꯧꯔꯒ ꯍꯥꯏꯔ ꯂꯩꯕꯅꯤ ꯃꯥꯗꯨ ꯑꯩꯅ ꯃꯥꯅ ꯃꯥꯅ ꯈꯟꯕꯁꯤꯗꯤ ꯅꯪ ꯁꯤ ꯃꯣꯔꯣꯛ ꯆꯥꯕꯗ ꯅꯪ ꯅꯨꯃꯤꯠ ꯑꯅꯤ ꯆꯥꯕ ꯉꯝꯅꯤꯌꯦ ꯑꯁ ꯅꯪ ꯅꯃꯤꯠ ꯅꯅꯥꯏ ꯆꯥꯕ ꯑꯩ ꯑꯌꯨꯛ ꯅꯨꯡꯗꯥꯡ ꯃꯣꯔꯣꯛ ꯑꯃ ꯑꯃ ꯆꯥꯏ ꯍꯥꯏꯔꯒ ꯊꯥꯖꯗꯕ ꯋꯥꯅꯤꯗ ꯐꯥꯒꯤ ꯇꯧꯕ ꯇꯥꯏꯞꯇ
ꯅꯪ ꯑꯁꯨꯃꯥꯏꯅ ꯍꯥꯏꯒꯗꯕꯅꯤꯅꯦ ꯑꯩꯈꯣꯏꯗꯤ ꯆꯥꯛꯀ ꯃꯣꯔꯣꯛ ꯂꯩꯔꯗꯤ ꯌꯥꯔꯦꯅ ꯆꯥꯛ ꯏꯟꯁꯥꯡ ꯆꯥꯕꯗ
ꯑꯩꯅ ꯑꯌꯨꯛ ꯅꯨꯡꯗꯥꯡ ꯃꯣꯔꯣꯛ ꯑꯃ ꯑꯃ ꯆꯥꯏ ꯍꯥꯏꯔꯒ ꯊꯥꯖꯗꯕꯩ ꯋꯥꯅꯤ ꯃꯥꯗꯣ
ꯅꯪ ꯅꯪꯒꯤꯗꯤ ꯃꯊꯪꯒꯤ ꯃꯦꯠꯁꯤ ꯀꯩꯗꯧꯉꯩ ꯇꯥꯔꯦ
ꯔꯥꯎꯟ ꯑꯣꯐ ꯁꯤꯛꯁꯇꯤꯟ ꯍꯧꯔꯅꯤꯍꯦ ꯀꯅꯥꯗꯥ ꯀ ꯀꯔꯤꯔꯣ ꯇꯧꯔꯝꯒꯅꯤ ꯅꯣꯔꯋꯦꯔꯣ
ꯎꯝ ꯀꯅꯥꯗ ꯑꯣꯏꯒꯦꯔꯣ ꯅꯪꯗꯣ
ꯀꯅꯥꯗ ꯑꯣꯏꯒꯅꯤꯗ
ꯀꯩꯅꯣꯒꯤ ꯀꯣꯂꯣꯕꯤꯌꯥꯒꯤ ꯃꯦꯠꯁꯇꯨꯗꯤ ꯀꯅꯥ ꯀꯅꯥꯅ ꯉꯪꯕ꯭ꯔꯣ ꯀꯣ
ꯀꯣꯂꯣꯝꯕꯤꯌꯥ ꯀꯅ
ꯍꯣꯏ ꯍꯧꯖꯤꯛ ꯁꯚꯦꯟꯗ ꯑꯃ ꯂꯩꯕꯅꯦ
ꯉꯁꯤꯒꯤꯔꯣ ꯀꯣꯂꯝꯣꯕꯤꯌꯥꯅ ꯉꯝꯃꯦ ꯀꯅꯥꯗꯥꯒ ꯃꯣꯔꯣꯀꯣ ꯍꯌꯦꯡ ꯃꯣꯔꯣꯛꯀꯣꯅ ꯉꯝꯗꯧ ꯃꯥꯜꯂꯦ
ꯃꯣꯔꯣꯀꯣꯁꯨ ꯐꯥꯒꯤ ꯐꯥꯒꯤꯗ ꯐꯖꯩꯍꯦ
ꯎꯝ ꯄꯔꯥꯒꯋꯦ ꯄꯔꯥꯒꯋꯦꯒ ꯐ꯭ꯔꯥꯟꯁꯁꯤ ꯑꯗꯨꯝ ꯐ꯭ꯔꯥꯟꯁꯅ ꯉꯝ꯭ꯔꯅꯤ ꯄꯔꯥꯒꯋꯦꯅ ꯀꯅꯥ ꯍꯥꯠꯄꯔꯣ ꯖꯔꯃꯅꯤ ꯅꯠꯇ꯭ꯔꯣ
ꯍꯣꯏ ꯍꯣꯏ ꯍꯣꯏ ꯑꯦ ꯍꯥꯏꯕ ꯉꯝꯗꯦꯀꯣ ꯫
ꯑꯦ ꯅꯦ ꯖꯔꯃꯅꯤ ꯍꯥꯄꯁꯨ ꯐ꯭ꯔꯥꯟꯁꯗꯤ ꯐ꯭ꯔꯥꯟꯁꯅꯤꯗꯥ ꯃꯤ ꯁꯦꯠꯇ ꯂꯩꯗꯥ ꯕꯥꯏ ꯑꯉꯥꯡ ꯈꯛꯇꯅꯤ ꯀꯩꯅꯣ ꯑꯍꯟꯁꯨ ꯌꯥꯎꯗꯦ ꯑꯃꯁꯨ꯫
ꯅꯠꯇꯦ ꯑꯩꯈꯣꯏꯅ ꯈꯟꯕꯒꯥ ꯀꯩꯅꯣ ꯇꯧꯕꯗꫭ ꯃꯥ ꯌꯥꯝ ꯃꯅꯥꯏꯕ ꯉꯁꯤꯁꯨ ꯑꯩꯡꯉꯣꯟꯗ ꯅꯦꯕꯥ ꯉꯁꯤ ꯃꯦꯠꯁꯇꯣ꯫
ꯃꯁꯤꯒꯤ ꯏꯃꯦꯖꯇꯨꯗꯤ ꯑꯥꯁ ꯀꯔꯤ ꯇꯧꯕ꯭ꯔꯥ ꯈꯪꯗꯦ꯫
ꯌꯥꯝ ꯂꯥꯏꯅ ꯉꯝꯒꯥꯗꯧꯕꯥ ꯃꯥꯜꯔꯒꯥ꯫ ꯌꯥꯝ ꯂꯨꯔ° ꯕꯥ ꯁꯥꯅꯕꯗꫭ
ꯑꯗꯨꯕꯨ ꯍꯧꯖꯤꯛꯛ꯫ ꯀꯥꯕꯥꯔꯦ ꯕꯥꯗꯔꯈꯣꯏꯗꫭ ꯃꯣꯏꯗꯣ ꯏꯁꯇꯦꯇꯖꯤꯗꯤ ꯆꯦꯟ ꯇꯧꯗꯦꯕ ꯉꯁꯥꯏ ꯐꯥꯔꯁ ꯃꯦꯁꯇꯤꯁ ꯁꯥꯟꯅꯥꯕ ꯍꯧꯕꯗꫭ ꯑꯗꯨꯝ ꯆꯨꯝꯅ ꯅꯥ ꯁꯥꯅ° ꯍꯥꯏꯕꯥ ꯃꯣꯏꯒꯤ ꯗꯤꯐꯦꯟ
ꯎꯝꯝ
ꯆ꯭ꯔꯥꯟꯁ ꯍꯪꯕꯥ ꯀꯥꯟꯗ ꯅꯝ ꯅꯝꯕꯅꯦꯕꯥ ꯫ ꯑꯥ ꯃꯥꯒꯤ ꯃꯣꯏꯒꯤ ꯋꯤꯡꯒꯔ ꯑꯥ ꯔꯥꯏꯠꯀꯤ ꯋꯤꯡꯒꯔꯗꯣ ꯐꯖꯩ ꯃꯤꯡꯗꯤ ꯀꯥꯎꯍꯧꯈ꯭ꯔꯦ꯫ ꯁꯪ ꯈꯔ ꯄꯨꯟꯕꯗꫭ
ꯎꯝ ꯍꯣꯏ ꯍꯣꯏ ꯑꯗꯨꯝ ꯑꯩꯅ ꯌ°ꯡꯕꯗꯥ ꯍꯣꯠꯅꯕꯥ ꯌꯥꯝ ꯀꯜꯂꯦ ꯃꯥꯥꯏꯗꫭ
ꯍꫭꯠꯅꯕꯁꯨ ꯀꯜꯂꯦ ꯑꯗꯨꯝ ꯍꯩꯌꯦꯗꯥ ꯃꯣꯏꯁꯨ ꯀꯔꯤ ꯍꯥꯏꯖ ꯗꯤ꯭ꯨꯠ ꯍꯥꯏꯕꯅꯤꯅꯥ꯫ ꯌ°ꯡꯑꫭ ꯑꯔꯖꯦꯟꯇꯤꯅꯥꯁꯨ ꯂꯥꯁ ꯌꯥꯌꯔ ꯆ°ꯄ°ꯅꯤꯡ ꯗꯤꯗꯔꯗꯅꯤꯅꯥ ꯐꯌꯦꯕꯥ ꯃꯤꯡꯆꯠꯇꯣ꯫
ꯑꯥ ꯍꯥ ꯑꯥꯁ ꯀꯩꯅꯣ ꯇꯧꯔꯗꯤ ꯄꯣꯔꯗꯤ ꯈꯔꯗꯤ ꯅꯨꯡꯉꯥꯏꯔꯣꯏꯍꯦ ꯃꯣꯏꯁꯨ ꯃꯦꯁꯤꯁꯨ꯫
ꯑꯗꯨꯅꯦ꯫ ꯑꯩ ꯍꯦꯟꯕꯣꯜꯗꯣ ꯉꯁꯥꯏꯗꯒꯤ ꯄꯤꯔꯗꯤ ꯏꯂꯥꯏ ꯂꯥꯏꯅ ꯀꯥꯈ꯭ꯔꯅꯤꯗ ꯒꯣꯜꯗꯣ ꯑꯅꯤ ꯑꯣꯏꯔꯗꯤ ꯄꯔꯥ ꯁꯦꯠ ꯑ°ꯇ°ꯛ ꯁꯥꯅꯕꯥ ꯌꯥꯌ°ꯕꯥ ꯒꫭꯟ ꯑꯅꯤꯜ ꯒꫭꯟ ꯑꯃ ꯕꯥꯏꯑꯥꯁ ꯀꯔꯤ ꯍꯥꯏꯁꯤꯔ ꯑꯃ ꯂꯤꯗꯤꯡ ꯕꯥꯏ ꯋꯥꯟ ꯈꯛꯇꯪ ꯇꯧꯕꯒꯤ꯫ ꯃꯣꯏꯗꫭ ꯄꯤꯁꯇꯥ ꯁꯥꯅꯗꯦꯕꯥ ꯃꯣꯏꯁꯨ
ꯑꫭꯑ ꯑꯗꯨ ꯀꯩꯅꯣꯗꯣ ꯏꯖꯤꯞꯀꯥ ꯇꯥꯔꯦꯅꯥ ꯗꯣ ꯅꯣꯏꯒꯤ ꯔꯥꯎꯟ ꯁꯤꯛꯁꯇꯤꯟꯗꯥ꯫
ꯑꯔꯖꯦꯟꯇꯤꯅꯥ ꯔꫭ꯫
ꯑꯥꯎꯎ
ꯑꯩ ꯆꯞ ꯆꯥꯏꯅꯥ ꯌꯦꯡꯗꯔꯦ ꯏꯖꯤꯞ ꯇꯥꯔꯗꯤ ꯑꯗꯨꯝ ꯉꯝꯒꯅꯤꯅꯥ꯫
ꯏꯋꯤꯞꯁꯨ ꯃꯥꯍꯟꯃꯠ ꯁꯂꯥꯈꯣꯏꯒꯤ ꯇꯤꯝꯗꯨ ꯇꯥꯔꯦꯅꯥ꯫
ꯎꯝꯝ ꯝ ꯑꯗꯨ ꯉꯁꯤꯁꯨ ꯌꯦꯡꯉꯣ ꯀꯕꫭ ꯕꯣꯔꯗꯩ ꯑꯩꯈꯣꯏꯗꯤ ꯗꯨ ꯑꯔ ꯗꯥꯏ ꯁꯥ ꯅꯥꯕꯅꯦꯕꯥ꯫
ꯑꯥꯑ
ꯑꯥꯔꯖꯦꯟꯇꯅꯥ ꯈꫭꯏꯗꯤ ꯐꯥꯔꯇꯗꯤ ꯇꯞꯅꯅꯥ ꯁꯥꯅꯦꯕꯥꯅꯤꯕꯥ꯫ ꯃꯗꯨꯒꯤ ꯅꯤꯗꯥ
ꯐꯖꯔ°
ꯅꯣꯏꯒꯥ ꯏꯁꯄꯦꯟ ꯈꯔ ꯀꯞꯅꯕꯥ ꯇꯥꯔꯦ ꯔꯣꯅꯥꯜꯗꯣ ꯁꯦ꯫ ꯕꯦꯟꯆꯤꯡꯗꯥ ꯇꯧꯒꯦꯔꯥ ꯈꯪꯗꯦ꯫
ꯇꯧꯕꯩ ꯆꯥꯟꯁ ꯂꯩꯌꯦ꯫
ꯑꯗꯨ ꯇꯧꯗ꯭ꯔꯗꯤ ꯍꯥꯏꯕꯥ ꯉꯝꯗꯦ ꯄꯣꯖꯤꯁꯟꯗꯤ꯫ ꯑꯗꯨ ꯏꯁꯄꯦꯟ ꯈꫭꯏꯁꯨ ꯐꯤꯅꯤꯁꯔꯗꯤ ꯂꯩꯇꯕꯅꯤꯗ ꯄꯥꯁ ꯀꯨꯝꯕꯗꯤ ꯂꯣꯏꯅ ꯐꯖꯩꯗꯥ꯫
ꯑꯁꯤ ꯉꯝꯂꯗꯤ ꯑꯥꯗ ꯈꯔ ꯍꯣꯞꯇꯤ ꯂꯩꯔꯍꯦ ꯑꯗꯨꯕꯨ꯫
ꯎꯝꯝ ꯉꯝꯅꯤꯡꯉ ꯍꯨꯅ
ꯑꯩ ꯑꯩ ꯐꯣꯟꯣꯟ ꯐꯣꯟ ꯇꯧꯕ ꯇꯥꯔꯦ ꯑꯌꯥꯝꯕꯗ ꯕꯦꯟꯁꯇ ꯂꯩꯔꯣꯅꯦ
ꯎꯝ ꯅꯪ ꯅꯪꯁꯨꯅꯥꯕ ꯌꯦꯡꯗꯤ ꯉꯝꯃ ꯈꯔ ꯋꯥꯔꯅꯤꯅ
ꯑꯅꯤ ꯑꯍꯨꯝ ꯆꯠꯂꯀꯥꯟꯗ ꯑꯗꯨꯝ ꯆꯪꯒꯦ ꯆꯪꯉꯣ ꯅꯠꯇ꯭ꯔꯗꯤ ꯉꯥꯏꯍꯥꯛ ꯂꯩꯔꯝꯃꯣꯏꯅ
ꯎꯝ ꯉꯁꯥꯏꯌꯦꯡꯗꯤ ꯎꯝ ꯍꯌꯦꯡ ꯍꯥꯟꯆꯤꯠꯅꯤꯀꯣ
ꯍꯌꯦꯡꯁꯤ ꯍꯌꯦꯡꯗꯤ ꯂꯩꯇ꯭ꯔ ꯃꯥꯜꯂꯦ
ꯍꯟꯆꯤꯠ ꯑꯣꯏꯝ ꯇꯧꯅꯤ ꯗꯦꯠ ꯁꯤꯛꯁ
ꯃ ꯐꯦ
ꯗꯦꯠ ꯁꯤꯛꯁꯇ ꯑꯣꯏꯔꯝꯅꯤ ꯅꯣꯏꯒꯤꯗꯣ ꯑꯥ ꯗꯦꯠ ꯁꯦꯚꯦꯟ ꯑꯌꯨꯛ ꯇꯥ ꯃꯥꯜꯂꯦ ꯁꯕꯦꯟ ꯑꯌꯨꯛꯇꯅꯦ ꯅꯣꯏꯒꯤꯗꯣ
ꯉ ꯀ
ꯑꯗꯨꯒ ꯑꯥꯔꯖꯦꯟꯇꯤꯅꯥꯅ ꯏꯚꯤꯅꯤꯡ ꯇꯥꯔꯅꯤꯗꯤ ꯑꯣꯏꯗꯦ
ꯔꯥꯎꯟꯁ ꯑꯔꯁꯤ ꯍꯔꯅꯦ ꯔꯥꯎꯟ ꯑꯣꯐ ꯁꯤꯁꯇꯤꯟ
ꯔꯥꯎꯟ ꯑꯣꯐ ꯁꯤꯛꯁꯇꯤꯟ ꯅꯤꯡ ꯁꯤ ꯍꯧꯔꯅꯤ ꯑꯗꯨ ꯄꯣꯔꯆꯨꯒꯜ ꯗꯦꯠ ꯁꯕꯦꯟꯗ ꯂꯩꯔꯝꯒꯅꯦꯕ
ꯁꯚꯦꯟꯗ ꯂꯩ ꯍꯣꯏ ꯑꯁ ꯉꯁꯤꯒꯤ ꯇꯥꯏꯃꯤꯡꯗꯤ ꯍꯣꯏ ꯍꯣꯏ
ꯁꯕꯦꯟ ꯏꯚꯤꯅꯤꯡꯗ ꯑꯣꯏꯒꯅꯤ ꯄꯣꯔꯆꯨꯀꯜꯗ ꯃꯣꯔꯅꯤꯡ ꯑꯣꯏꯒꯅꯤ
ꯉꯁꯤꯒꯤ ꯇꯥꯏꯃꯤꯡꯗꯤ ꯌꯥꯝ ꯐꯖꯩꯅ ꯁꯤꯗꯤ ꯇꯔꯥ ꯃꯈꯥꯏꯅꯤꯅ ꯁꯤꯗꯤ ꯍꯦꯡꯕ ꯅꯨꯡꯉꯥꯏꯅꯦ
ꯌꯦꯡꯕꯗ ꯅꯨꯡꯉꯥꯏꯅꯤ ꯃꯩ ꯃꯩ ꯆꯠꯀꯅꯤ
ꯑꯥ ꯅꯠꯇꯦ ꯇꯥꯏꯃꯤꯡꯗꯨꯁꯨ ꯑꯗꯨꯝ ꯅꯨꯡꯉꯥꯏꯅ ꯁꯨꯃꯥꯏꯅ ꯇꯧꯔꯗ
ꯐꯤꯛꯁꯔ ꯑꯃ ꯌꯦꯡꯉꯣꯅꯦ ꯚ ꯔꯥꯎꯟ ꯑꯣꯐ ꯊꯥꯔꯇꯤ ꯇꯨ ꯔꯥꯟ ꯑꯣꯐ ꯁꯤꯛꯁꯇꯤꯟ ꯂꯣꯏꯔꯒ ꯀꯣ ꯐꯥꯏꯜ ꯅꯠꯇ꯭ꯔ ꯀꯣ ꯐꯥꯏꯜ ꯀꯌꯥ ꯀꯌꯥ ꯇꯥ
ꯇꯦꯟꯦꯟ ꯖꯨꯂ ꯀꯣ
ꯎꯝ
ꯏꯂꯚꯦꯟ ꯇꯨꯌꯦꯜꯞ ꯑꯗꯨꯝ ꯁꯦꯔꯤꯌꯦꯜ ꯋꯥꯏꯁꯇ ꯂꯩꯔꯥ ꯇꯦꯟ ꯏꯂꯚꯦꯟ ꯇꯨꯌꯦꯜꯞ
ꯐꯥꯏꯅꯜꯅ
ꯁꯤꯃꯤꯅ ꯐꯤꯐꯇꯤꯟ ꯐꯥꯏꯅꯦꯜꯅ ꯁꯤꯛꯁꯇꯤꯟ
ꯁꯤꯦꯃꯤ ꯐꯤꯐꯇꯤꯟ ꯍꯥꯏꯕꯁꯦ ꯄꯨꯡ ꯀꯌꯥꯗ ꯊꯝꯂꯝꯝꯕ꯭ꯔꯣ ꯃꯣꯏ ꯐꯤꯛꯁ ꯑꯣꯏꯔꯦ
ꯇ꯭ꯨꯋꯦꯜ ꯊꯥꯔꯇꯤ
ꯑꯁ ꯑꯗꯨꯗꯤ ꯌꯥꯔꯣꯏ
ꯇꯔꯤ ꯀꯂꯣ
ꯑꯩ ꯑꯦꯛꯖꯥꯝ ꯊꯥꯗ꯭ꯔꯛꯀꯅꯤ ꯑꯦꯂꯕꯦꯟꯒ ꯐꯤꯐꯇꯤꯟ
ꯑꯣ ꯁꯤꯃꯤꯔ
ꯑꯥ
ꯑ ꯁꯤꯃꯦꯦꯟ ꯑꯗꯨꯗꯤ ꯐꯥꯏꯅꯦꯜꯗ ꯌꯦꯡꯕ ꯌꯥꯏꯅ ꯇ꯭ꯋꯦꯟꯇꯤ ꯅꯪ
ꯐꯥꯏꯅꯦꯜꯗ ꯌꯦꯡꯕ ꯌꯥꯏ ꯕꯣꯜ ꯌꯦꯡꯗꯕ ꯃꯇꯝꯗ ꯑꯃꯨꯛ ꯁꯤꯔꯗꯤ ꯇꯜꯂꯅꯤ
ꯑꯗꯨ ꯀ ꯍꯣꯏ ꯍꯣꯏ ꯃꯣꯏꯒꯤ ꯐꯥꯏꯅꯦꯜꯁꯦ ꯇ꯭ꯋꯦꯟꯇꯤ ꯊꯥꯔꯠ ꯄ꯭ꯂꯦꯁꯁꯨ ꯂꯩꯅ ꯊꯥꯔꯠ ꯄ꯭ꯂꯦꯁꯅ ꯅꯥꯏꯟꯇꯤꯟꯗ